ꯑꯃꯨꯕ ꯅꯨꯄꯥꯗꯣ ꯏꯪꯂꯦꯟꯗꯅꯦꯕ
ꯎꯝ
ꯔꯦꯗ ꯀꯥꯗ ꯆꯥꯗꯦꯍꯦ
ꯎꯝ ꯏꯪꯂꯦꯟꯗ ꯑꯃ ꯑꯃꯨꯕ ꯅꯨꯄꯥ ꯂꯩꯌꯦꯅꯦ ꯌꯥꯝ ꯇꯤꯡ ꯇꯤꯡ ꯂꯥꯎ ꯇꯤꯡ ꯇꯤꯡ ꯂꯥꯎꯕꯀꯣ
ꯑꯣ
ꯀꯪꯂꯒ ꯑꯁ ꯃꯃꯤꯡꯁꯦ ꯀꯥꯎꯈ꯭ꯔꯦꯅꯦ ꯍꯣꯏ
ꯑꯝ
ꯑꯃꯨꯛꯀ ꯍꯧꯖꯤꯛꯀꯤꯁꯤ ꯃꯦꯠꯁꯦ ꯃꯦꯠꯁ ꯂꯩꯔꯤꯕ꯭ꯔꯣ
ꯂꯩꯌꯦ ꯑꯩꯠ ꯊꯥꯔꯇꯤꯗ ꯂꯩꯌꯦ ꯁ꯭ꯋꯤꯖꯔꯂꯦꯟꯒ ꯀꯅꯥꯅꯣ ꯈꯪꯗꯦ ꯁ꯭ꯋꯤꯠꯖꯔꯂꯦꯟꯒ
ꯑꯝ ꯑꯗꯨꯗꯤ ꯅꯪꯒꯤ ꯋꯥꯈꯜꯗꯗꯤ ꯀꯅꯥꯅ ꯉꯝꯔꯛꯀꯅꯤ
ꯁ꯭ꯋꯤꯠꯖꯔꯂꯦꯟꯅ
ꯃꯣꯏꯁꯨ ꯑꯐꯥꯎꯕ ꯀꯩꯅꯣꯒꯤ ꯑꯐꯥꯎꯕ ꯀꯩꯅꯣꯒꯤ ꯎꯝ ꯎꯝ ꯑꯐꯥꯎꯕ ꯃꯤ ꯂꯩꯔꯗꯤ ꯉꯝꯔꯛꯀꯅꯤꯅꯦ
ꯑꯗꯣ ꯑꯁ ꯉꯁꯤ ꯁꯦ ꯅꯣꯡꯁꯨ ꯇꯥꯔꯦ ꯃꯝꯂꯤ ꯃꯝꯕ ꯁꯤ
ꯑꯥ ꯑꯗꯨꯅ ꯅꯨꯡꯉꯥꯏꯌꯦꯅꯦ
ꯆꯠꯊꯣꯛ ꯆꯠꯁꯤꯟꯗꯁꯨ ꯅꯨꯡꯉꯥꯏꯗꯅ‌ ꯅꯣꯡ ꯇꯥꯔꯗꯤ ꯏꯪꯕ ꯗꯣ
ꯑꯥ ꯃꯤ ꯀꯩꯅꯣꯒꯤꯁꯦ ꯅꯨꯡꯉꯥꯏꯌꯦꯕ ꯏꯪꯅꯀꯣ ꯅꯨꯡꯁꯤꯠꯁꯨ ꯂꯥꯛꯑꯦ ꯅꯨꯡꯁꯤꯠꯁꯨ ꯁꯤꯠꯂꯦ ꯅꯨꯡꯁꯥ ꯊꯣꯛꯔꯗꯤ ꯁꯥꯃꯟꯕꯒꯤ ꯂꯩꯕ ꯌꯥꯗꯦꯅꯦ ꯑꯩꯈꯣꯏꯒꯤ ꯈꯅꯛ ꯇꯔꯁꯦ ꯑꯃꯝꯕ ꯅ ꯐꯩꯕ
ꯑ ꯑꯃꯨꯛꯀ ꯇꯨꯝꯃꯅꯤ ꯍꯥꯏꯗꯤ ꯍꯣꯔꯦꯟ ꯑꯁ ꯐꯖꯅ ꯇꯨꯝꯕꯤꯔꯦꯕ ꯉꯔꯥꯡꯗꯤ
ꯑꯥ ꯉꯔꯥꯡ ꯉꯔꯥꯡ ꯑꯍꯤꯡ ꯄꯨꯡ ꯀꯩꯅꯣꯒꯤ ꯄꯨꯡ ꯕꯥꯔꯣꯈꯣꯏ ꯄꯨꯡ ꯕꯣꯔꯣꯈꯣꯏꯒꯤ ꯀꯩꯅꯣ ꯄ꯭ꯂꯦꯗꯣ ꯌꯦꯡꯕ꯭ꯔꯣ
ꯌꯦꯡꯗꯤ ꯌꯦꯡꯗꯦ ꯑꯗꯨ ꯇꯨꯝꯕ ꯉꯝꯕꯀꯣ ꯉꯔꯥꯡ ꯋꯥꯃꯟꯕꯒꯤ ꯑꯩꯈꯣꯏ ꯋꯥꯛꯀꯤꯡ ꯆꯠꯄꯗꯣ
ꯑꯥ
ꯆꯠ ꯆꯠꯄꯁꯨ ꯈꯣꯡꯅ ꯆꯠꯂꯦ ꯍꯜꯂꯛꯄꯁꯨ ꯈꯣꯡꯅ ꯍꯜꯂꯛꯑꯦ ꯉꯔꯥꯡꯗꯤ ꯀꯤꯂꯣꯃꯤꯇꯔ ꯃꯉꯥ ꯇꯔꯨꯛ ꯌꯧꯔꯝꯃꯅꯤ ꯉꯔꯥꯡ ꯑꯩꯈꯣꯏ ꯆꯠꯁꯦ
ꯑꯥ ꯑꯩ ꯍꯟꯗꯛ ꯇꯨꯝꯕꯁꯦ ꯈꯔ ꯅꯨꯡꯉꯥꯏꯈ꯭ꯔꯦ ꯍꯟꯗꯛꯁꯨ ꯃꯔꯥꯡ ꯀꯥꯏꯅꯀꯣ ꯉꯔꯥꯡꯁꯨ ꯅꯨꯡꯊꯤꯟ ꯅꯨꯡꯊꯤꯟꯗ ꯑꯗꯨꯝ ꯄꯨꯡ ꯑꯍꯨꯝ ꯃꯔꯤ ꯒꯨꯝꯃꯦ ꯇꯨꯝꯃꯦ ꯑꯍꯤꯡꯗꯁꯨ ꯕꯣꯜ ꯌꯦꯡꯉꯦ
ꯍꯧꯖꯤꯛ ꯆꯥꯛ ꯍꯧꯖꯤꯛ ꯆꯥꯛ ꯆꯥꯕ ꯅꯨꯡꯉꯥꯏꯇꯦꯅꯦ ꯈꯪꯗꯦ ꯀꯩꯒꯤꯅꯣ
ꯎꯝ
ꯉꯍꯥꯟꯗꯤ ꯆꯛꯇꯨ ꯏꯟꯖꯥꯡ ꯍꯥꯎꯔꯗꯤ ꯌꯥꯝ ꯌꯥꯝ ꯆꯥꯕꯅꯦꯕ ꯑꯗꯣ ꯑꯟꯖꯥꯡ ꯍꯥꯎꯔꯁꯨ ꯆꯥꯛ ꯆꯥꯕ ꯄꯤꯇꯥꯏꯠ ꯂꯩꯇꯕ
ꯑꯥ
ꯃꯔꯥꯡ ꯀꯥꯏꯅ
ꯑꯩ ꯇꯨꯂꯨꯒꯤ ꯃꯈꯣꯟꯗꯤ ꯇꯥꯏ
ꯇꯨꯝꯕꯗꯤ ꯀꯩꯅꯣ ꯐꯖꯅ ꯇꯨꯝꯗꯕꯅꯤ ꯀꯩꯅꯣ ꯍꯧ ꯍꯧꯔꯦꯟ ꯇꯨꯝꯕ ꯌꯥꯏꯅ ꯕꯣꯜ ꯍꯦꯛ ꯌꯦꯡꯊꯣꯛꯄ ꯂꯣꯏꯔꯒ ꯐꯖꯅ ꯇꯨꯝꯃꯣ ꯇꯨꯝꯂꯒ
ꯏꯁꯤꯡ ꯑꯗꯨ ꯂꯥꯛꯑꯦ ꯏꯁꯤꯡ ꯅꯥꯔꯗꯤ ꯐꯔꯅꯤ ꯑꯩꯒꯤ ꯏꯁꯤꯡ ꯂꯩꯇ꯭ꯔꯦ
ꯎꯝ ꯄꯅꯤꯁꯨ ꯂꯩꯇ꯭ꯔꯦꯅꯦ ꯏꯁꯤꯡꯗꯣ ꯏꯁꯤꯡꯁꯨ ꯂꯥꯛꯇꯦ
ꯁꯤ ꯌꯥꯝ ꯂꯩꯌꯦ
ꯎꯝ ꯏꯁꯤꯡ ꯂꯩꯇꯕꯩꯅ ꯃ ꯃꯔꯝ ꯑꯃꯅꯤ ꯏꯁꯤꯡ ꯂꯧꯁꯤꯔꯥ ꯈꯪꯗ꯭ꯔꯦ ꯏꯁꯤꯡ ꯂꯩꯇ꯭ꯔꯦ ꯌꯥꯝ ꯃꯣꯠꯁꯨ ꯃꯣꯠꯂꯦ ꯆꯤꯡꯊꯣꯛꯄꯅ ꯐꯩ ꯏꯕꯥꯅꯤꯒꯤ ꯏꯕꯥꯅꯤꯒꯤ ꯗ꯭ꯔꯝꯁꯤꯀꯣ
ꯑ ꯑꯩꯁꯨ ꯏꯁꯤꯡ ꯂꯧꯒꯦ ꯇꯧꯋꯦ ꯏꯁꯤꯡ ꯏꯁꯤꯡ ꯂꯣꯏꯁꯤꯟꯂꯣꯗꯤ ꯏꯁꯤꯡ ꯇꯣꯏꯂꯦꯠꯀꯨꯝꯕ ꯆꯠꯅꯤꯡꯉꯥꯏꯁꯨ ꯏꯁꯤꯡ ꯐꯪꯉꯕꯗꯤ ꯁꯤ ꯍꯧꯖꯤꯛ ꯁꯦꯟꯇꯦꯛꯁ ꯂꯣꯏꯁꯨ ꯏꯁꯤꯡ ꯂꯩꯇꯦꯗꯅ
ꯎꯝ
ꯑꯗꯨꯒꯤ ꯑꯩꯒꯤ ꯁꯤꯟꯇꯦꯛꯁꯇꯨ ꯌꯥꯝ ꯃꯣꯠꯈ꯭ꯔꯕꯅꯤ
ꯎꯝ ꯏꯕꯥꯅꯤꯒꯤꯁꯦ ꯌꯥꯝ ꯃꯣꯠꯂꯦ ꯏꯁꯤꯡꯁꯤ ꯌꯥꯗ꯭ꯔꯦ ꯃꯈꯥꯒꯤꯗꯣ ꯎꯩꯁ
ꯑ
ꯄꯔꫭꯝ ꯄꯨꯈ꯭ꯔꯤ ꯃꯥꯟꯈ꯭ꯔꯦꯕ
ꯊꯥ ꯑꯃ ꯊꯥ ꯑꯍꯨꯝ ꯃꯔꯤ ꯁꯦꯡꯗꯣꯛꯇ꯭ꯔꯒ ꯑꯗꯨꯝ ꯊꯝꯕꯅꯤꯅꯀꫭ ꯑꯩꯈꯣꯏꯗꯤ
ꯎꯝ
ꯃꯤꯗꯤ ꯊꯥ ꯈꯨꯗꯤꯡ ꯁꯦꯡꯉꯦꯕ
ꯎꯝ ꯁꯦꯡꯊꯣꯛꯁꯤꯔꯅ ꯈꯟꯕꯅꯦ ꯑꯗꯨꯒ ꯏꯁꯤꯡ ꯂꯩꯇꯕꯅ ꯑꯃ ꯑꯩꯈꯣꯏ ꯅꯪ ꯏꯁꯤꯡ ꯂꯩꯇ꯭ꯔꯁꯨ ꯑꯩ ꯂꯩꯔꯗꯤ ꯐꯥꯒꯗꯕ ꯑꯗꯨꯝ ꯆꯤꯡꯊꯣꯛꯄ ꯌꯥꯏꯑꯦꯕ ꯑꯗꯨꯝ ꯄꯨꯜꯂꯞ ꯂꯩꯇ꯭ꯔꯗꯤꯀꯣ
ꯑꫭ
ꯅꯣꯏꯒꯤ ꯇꯣꯏꯂꯦꯠ ꯆꯠꯅꯤꯡꯉꯥꯏ ꯅꯣꯏꯒꯤ
ꯏꯁꯤꯡ ꯑꯇꯣꯞꯄ ꯁꯟꯇꯦꯛꯇ ꯏꯁꯤꯡ ꯌꯥꯝ ꯌꯥꯝ ꯂꯥꯏꯔꯗꯤ ꯑꯗꯨ ꯀꯥꯏꯗꯦ ꯑꯗꯣ
ꯑꯥ
ꯃꯣꯏꯒꯤ ꯁꯤꯟꯇꯦꯛꯁꯨ ꯑꯝꯇ ꯂꯩꯗꯦ
ꯑꯥ ꯑꯣꯏ ꯍꯦ
ꯋꯥꯖꯔꯦ ꯋꯥꯖꯔꯦ
ꯎꯝ
ꯀꯔꯤꯅꯣ ꯈꯪꯗꯦ ꯑꯦꯠꯖꯥꯝꯁꯤ ꯍꯧꯖꯤꯛꯀꯥꯟ ꯇꯣꯏꯅ ꯂꯥꯛꯇꯕ꯭ꯔꯥ ꯈꯪꯗꯦ ꯏꯁꯤꯡꯖꯦ
ꯃꯣꯏꯁꯨ ꯈꯤꯇꯪ ꯈꯤꯇꯪ ꯄꯤꯕ ꯃꯥꯜꯂꯦꯅꯦ ꯌꯥꯝ ꯄꯤꯗꯦ ꯃꯤꯅꯤꯠ ꯑꯍꯨꯝꯔꯥ ꯃꯔꯤꯔꯥ ꯃꯤꯅꯤꯠ ꯃꯉꯥ ꯁꯨꯗꯦꯕ ꯄꯤꯕꯗꯣ
ꯎꯝ
ꯑꯗꯨꯒꯤ ꯑꯣꯏꯔꯤꯕ ꯑꯁ ꯈꯨꯅꯨ ꯌꯥꯝ ꯄꯥꯏꯔꯒ ꯂꯩꯌꯦꯅꯦ ꯑꯩꯩꯅꯒꯤꯅ ꯎ ꯎꯝ
ꯂꯧꯕ ꯌꯥꯏ ꯑꯗꯣ ꯐ꯭ꯔꯤ ꯐ꯭ꯔꯤꯒꯤꯅꯦ ꯍꯥꯏꯌꯦ ꯃꯤꯒꯤ ꯅꯠꯇꯦ ꯍꯥꯏꯌꯦ
ꯑꯣ ꯑꯗꯨꯗꯤ ꯍꯣꯔꯦꯟ ꯍꯣꯔꯦꯟ ꯑꯦꯇꯦꯛ ꯇꯧꯁꯦꯅꯦ ꯀꯩꯅꯣꯒꯤ ꯇꯨꯝꯕ ꯂꯥꯛꯄ ꯃꯇꯝꯗ
ꯕꯤꯜꯗꯤꯡ ꯑꯃꯗ ꯑꯗꯨꯝ ꯅꯨꯡꯗꯥꯡꯗ ꯂꯥꯏ ꯍꯥꯏꯌꯦ
ꯍꯝ ꯅꫭꯏ ꯑꯩꯈꯣꯏꯗꯁꯨ ꯇꯨꯝꯕ ꯃꯥꯜꯂꯦ ꯃꯊꯤ ꯐꯥꯏꯔꯒꯥ ꯃꯊꯤ ꯌꯥꯝ ꯐꯥꯏꯔꯒ ꯂꯩꯌꯦꯅꯦ ꯑꯗꯨꯒꯤ ꯍꯣꯔꯦꯟ ꯍꯣꯔꯦꯟ ꯑꯃꯝꯕ ꯃꯇꯝꯗ
ꯑꯩꯈꯣꯏ ꯌꯨꯝꯒꯤꯗꯤ ꯂꯩꯇꯦꯗꯅ ꯁꯤ ꯌꯨꯝ ꯈꯨꯟꯅꯨꯁꯦ
ꯑꯥ ꯑꯗꯨꯒꯤ ꯃꯊꯤ ꯌꯥꯝ ꯂꯩꯌꯦ ꯁꯤ ꯇꯨꯝ ꯃꯥꯜꯂꯦ
ꯇꯨꯝ ꯃꯥꯜꯂꯦ ꯍꯣꯔꯦꯟ ꯍꯣꯔꯦꯟ ꯅꯨꯡꯗꯥꯡ ꯌꯦꯡꯁꯤꯀꯣ
ꯑꯣ ꯍꯣꯔꯦꯟ ꯅꯨꯡꯗꯥꯡ ꯀꯩꯅꯣꯒꯤ ꯊꯦꯡꯒꯅꯨꯀꯣ
ꯎꯝ
ꯄꯨꯡ ꯇ꯭ꯔꯥ ꯇ꯭ꯔꯥꯃꯥꯊꯣꯏ ꯑꯗꯨꯋꯥꯏꯗ
ꯑꯥ
ꯂꯣꯠꯅ ꯂꯥꯛꯔꯒ ꯐꯥꯁꯦ ꯑꯗꯨꯅ ꯐꯥꯏ
ꯎꯝ ꯍꯥꯎꯗꯤ ꯍꯥꯎꯔꯝꯅꯤ ꯁꯤ ꯈꯨꯅꯨꯁꯨ
ꯎꯝ
ꯑꯝ ꯃꯤꯒꯤꯁꯨ ꯌꯥꯝ ꯐꯩꯌꯦ
ꯑꯣ ꯚꯤꯇꯤꯃꯤꯟꯗꯤ ꯑꯁ ꯌꯥꯝ ꯐꯥꯏ ꯍꯥꯏꯅꯦ ꯑꯗꯨ ꯈꯨꯅꯨꯗꯣ ꯑꯩꯈꯣꯏ ꯍꯛꯆꯥꯡꯒꯤꯗꯣ ꯆꯥꯔꯗꯤ ꯏꯁꯨ ꯑꯅꯧ ꯑꯅꯧꯕ ꯂꯥꯛꯔꯒꯀꯣ ꯑꯩꯈꯣꯏ ꯍꯛꯆꯥꯡ ꯐꯥꯔꯅꯤꯕ ꯁꯤꯜ ꯎꯝ ꯇꯥꯡ ꯇꯥꯡꯁꯨ ꯇꯥꯡꯉꯤꯕ
ꯎꯝ ꯇꯥꯡꯉꯦ ꯆꯇ꯭ꯔꯦꯠ ꯑꯥ ꯆꯇ꯭ꯔꯦꯠ ꯆꯇ꯭ꯔꯦꯠ ꯆꯅꯤꯄꯥꯟ ꯑꯗꯨꯝ ꯄꯤꯕꯅꯦ ꯈꯔ ꯆꯥꯎꯔꯗꯤ
ꯑꯁ ꯀꯩꯅꯣꯒꯤ ꯑꯩꯈꯣꯏ ꯑꯩꯈꯣꯏ ꯑꯩꯈꯣꯏ ꯔꯣꯝꯗꯗꯤ ꯀꯩꯅꯣ ꯇꯧꯌ‌ꯦ ꯆꯅꯤꯄꯥꯟ ꯆꯃꯥꯄꯥꯟ ꯑꯗꯨꯃꯥꯏ ꯑꯗꯨꯝ ꯃꯣꯏꯗ ꯂꯩꯌ‌ꯦꯕ ꯎꯝ ꯌꯥꯝ ꯇꯥꯡꯉ‌ꯦ
ꯑꯩꯈꯣꯏꯗꯗꯤ ꯌꯥꯝ ꯍ‌ꯣꯡꯉꯦ
ꯎꯝ
ꯑꯩꯈ‌ꯣꯏꯗꯅ ꯑꯩꯈ‌ꯣꯏꯗꯅ ꯑ ꯇꯥꯡꯕꯁꯦ
ꯎꯝ
ꯂꯣꯀꯦꯜꯒꯤ ꯌꯦꯟꯒꯨꯝꯕ ꯑꯗꯨꯒ ꯉꯥꯅꯨꯒꯨꯝꯕ ꯇꯥꯡꯉꯦꯕꯀꯣ ꯁꯤ ꯏꯝꯐꯥꯎꯗꯅ ꯉꯥꯅꯨꯒꯨꯝꯕꯁꯦ ꯌꯥꯝ ꯍ‌ꯣꯡꯉ‌ꯦ ꯃꯣꯏꯗꯤ ꯀꯦꯖꯤꯗꯒꯤ ꯆꯠꯄꯅꯤꯅ ꯑꯩꯈꯣꯏꯗꯗꯤ ꯀꯦꯖꯤꯗ ꯆꯠꯇ‌ꯦꯗꯅ ꯃꯄꯨꯡꯗꯣ ꯈꯔꯥ ꯆꯥꯎꯔꯗꯤ ꯑꯗꯨꯝ ꯃꯥꯃꯟꯗꯣ ꯂꯤ ꯂꯤꯁꯤꯡ ꯑꯅꯤꯒ ꯂꯤꯁꯤꯡ ꯑꯅꯤ ꯑꯗꯨꯝ ꯄꯤꯕꯗꯣ
ꯑꯩꯈꯣꯏꯔꯣꯝꯗꯁꯨ ꯑꯩꯈꯣꯏꯔꯣꯝꯗꯁꯨ ꯂꯣꯀꯦꯜꯕꯨꯗꯤ ꯇꯥꯡꯉ‌ꯦ ꯑꯆꯥꯎꯕꯗꯣ ꯑꯂꯥꯕꯗꯣ ꯑꯂꯥꯕꯗꯨꯅꯥ ꯂꯤꯁꯤꯡ ꯑꯃ ꯂꯤꯁꯤꯡ ꯑꯃꯒ ꯆꯥ ꯑꯅꯤ ꯆꯍꯨꯝ ꯆꯥꯝꯃꯔꯤ ꯆꯥꯝꯃꯉꯥ ꯂꯥꯛꯀꯅꯤ
ꯑꯥ
ꯂꯣꯏ ꯂꯣꯏꯅꯃꯛ ꯇꯥꯡꯉ‌ꯦꯗ ꯄꯣꯠꯁꯦ ꯑꯩꯈꯣꯏꯔꯣꯝꯗꯗꯤ ꯉꯥꯅꯨꯁꯨ ꯇꯥꯡꯉꯦ ꯉꯥꯅꯨ ꯉꯥꯅꯨ ꯉꯥꯅꯨꯁꯨ ꯑꯆꯧꯕꯗ ꯂꯤꯁꯤꯡ ꯑꯅꯤ ꯂꯤꯁꯤꯡ ꯑꯅꯤꯒꯥ ꯆꯥꯝ ꯆꯥꯝꯃ ꯆꯥꯅꯤ ꯆꯍꯨꯝ ꯆꯥꯝꯃꯔꯤ ꯍ‌ꯣꯏ ꯂꯥꯛꯀꯅꯦꯕ
ꯎꯝ ꯑꯩꯈꯣꯏꯗꯗꯤ ꯑꯗꯨꯃꯥꯏꯅꯥ ꯇꯧꯏꯗꯅꯥ ꯑꯗꯣ ꯏꯝꯐꯜꯗꯗꯤ ꯃꯣꯏ ꯃꯣꯏꯗꯤ
ꯑꯥ ꯑꯩꯈꯣꯏ ꯁꯤ ꯁꯤꯇꯤꯗꯗꯤ ꯀꯩꯅꯣ ꯇꯧꯋꯦꯕ ꯀꯤ ꯖꯤꯗ ꯆꯠꯄ ꯆꯠꯄꯅꯤꯅ ꯐꯥꯏ
ꯎꯝ
ꯍꯥꯃꯦꯡ ꯍꯥꯃꯦꯡꯒꯤ ꯁꯥꯁꯨ ꯆꯥꯅꯤꯡꯉꯤꯅꯦ ꯇꯥꯡꯉꯝꯒꯅꯤ ꯁꯤꯔꯣꯝ ꯁꯤꯔꯣꯝꯗꯗꯤ ꯎꯝ ꯍꯥꯃꯦꯡꯁꯨ ꯑꯩꯈꯣꯏ ꯑꯥ ꯑꯩꯈꯣꯏꯔꯣꯝꯗꯁꯨ ꯇꯥꯡꯉꯦ ꯁꯤꯗꯁꯨ ꯇꯥꯡꯉꯦ ꯍꯥꯃꯦꯡꯗꯤ ꯌꯥꯝ ꯇꯥꯡꯉꯤꯅꯦ
ꯑꯩꯈꯣꯏꯔꯣꯝꯗꯗꯤ ꯂꯤꯁꯤꯡ ꯂꯤꯁꯤꯡ ꯑꯃ ꯄꯤꯔꯝꯒꯅꯤꯗ
ꯍꯥꯃꯦꯡꯔꯣ ꯑꯁ ꯑꯗꯨꯗꯤ ꯍꯣꯡꯉꯤꯗꯅ ꯑꯩꯈꯣꯏꯔꯣꯝꯗꯗꯤ ꯑꯩꯈꯣꯏꯔꯣꯝꯗꯁꯨ ꯍꯨꯏꯁꯨ ꯇꯥꯡꯉꯦ ꯍꯨꯏꯁꯨꯀꯣ ꯏꯁ ꯍꯥꯏ ꯄ‌ꯣꯟꯇꯦ ꯎꯝ
ꯆꯇ꯭ꯔ‌ꯦꯠ ꯌꯥꯡꯈꯩ ꯑꯗꯨꯝ ꯄꯤꯌ‌ꯦ ꯏꯝꯐꯥꯜꯗꯅ ꯍꯣꯡꯕ ꯃꯣꯏꯗꯤ ꯑꯗꯣ ꯇꯟꯕꯀꯣ ꯏꯝꯐꯥꯜ ꯒꯨꯝꯕꯒꯤ ꯆꯥꯕꯗꯣ ꯃꯣꯏꯁꯦ ꯏꯁꯇꯔꯤꯠ ꯗꯣꯛ ꯏꯁꯇꯔꯤꯠ ꯗ‌ꯣꯛ ꯃꯌꯥꯝ ꯂꯩꯕꯀ‌ꯣ ꯗꯨꯝ ꯃꯣꯏꯗꯨ ꯆꯥꯔꯗꯤ ꯃꫭꯏꯒꯤ ꯃꯤꯌꯥꯝ ꯂꯩꯗꯣ ꯑꯁ ꯇꯧꯒꯦ ꯑꯁ
ꯀꯩꯅꯣꯒꯤ ꯃꯄꯨꯝ ꯌꯣꯟꯕ ꯗꯣ ꯍꯨꯏꯁꯨ ꯑꯩꯁ ꯇꯥꯡꯉꯤꯅꯦ ꯂꯤꯁꯤꯡ ꯇꯔꯥ ꯇꯔꯨꯛ ꯅꯤꯄꯥꯟ ꯂꯤꯁꯤꯡ ꯃꯔꯤꯒꯅ ꯈꯤꯇꯪ ꯄꯤꯛ ꯂꯨꯄꯥ ꯃꯉꯥꯒꯤꯅ ꯈꯔ ꯏꯆꯥꯎꯕ ꯇꯔꯨꯛ ꯇꯔꯦꯠ ꯅꯤꯄꯥꯜ ꯃꯥꯄꯜ ꯇꯔꯥ ꯇꯔꯥꯃꯥꯊꯣꯏ ꯇꯔꯥꯃꯥꯊꯣꯏ ꯇꯔꯥꯅꯤꯊꯣꯏ ꯁꯨꯃꯥꯏꯗ ꯂꯥꯛꯑꯦꯕ
ꯃꯃꯥꯡ ꯃꯃꯥꯡ ꯆꯍꯤ
ꯑꯣꯏꯁꯤꯀꫭ
ꯃꯃꯥꯡ ꯆꯍꯤ ꯆꯍꯤꯁꯦ ꯃꯃꯥꯡ ꯆꯍꯤꯗꯀꯣ
ꯑꯥ
ꯂꯤꯁꯤꯡ ꯃꯔꯤꯒꯤ ꯑꯦꯚꯥꯟ ꯈ꯭ꯔꯤꯁꯃꯁꯀꯤ ꯂꯧꯒꯦ ꯇꯧꯕ ꯗꯨꯝ ꯆꯥꯎꯈ꯭ꯔꯦ ꯑꯦ ꯊꯦꯡꯃꯥꯟꯕꯒꯤ ꯑꯇꯣꯞꯄꯗ ꯌꯣꯟꯈꯔ ꯑꯃꯨꯛꯀ ꯍꯩꯔꯛꯑꯦ ꯑꯁ ꯌꯥꯝ ꯄꯥꯝ
ꯑꯗꯨꯗꯤ ꯅꯪ ꯇꯥꯈꯔꯦꯕ ꯂꯤꯁꯤꯡ ꯃꯔꯤꯒ ꯏꯌꯥꯝꯕꯥꯎ ꯍꫭꯏ ꯅꯨꯉꯥꯏꯕ ꯖꯥꯅꯤ
ꯎꯝ꯫ ꯍꯨꯏꯒꯤꯗꯤ ꯃꯅꯨꯡꯁꯥꯗꯤ ꯍꯥꯎꯋꯦ ꯑꯗꯨꯒꯤ ꯄꯨꯛꯁꯦ ꯅꯨꯡꯉꯥꯏꯗꯕꯀꯣ
ꯎꯝ꯫
ꯌꯥꯝ ꯑꯩꯈꯣꯏꯅ ꯐꯖꯅ ꯁꯦꯝꯔꯗꯤ ꯍꯥꯎꯋꯦꯕ ꯑꯗꯨꯒꯤ ꯆꯥꯕꯗꯤ ꯑꯗꯨꯝ ꯆꯥꯕ ꯌꯥꯏꯌꯦ ꯑꯗꯨ ꯌꯥꯝ ꯆꯥꯔꯗꯤ ꯑꯩꯈꯣꯏ ꯀꯩꯅꯣ ꯄꯨꯛꯁꯦ ꯅꯨꯡꯉꯥꯏꯇꯦꯕ
ꯑꯣ
ꯑꯗꯨꯒꯤ ꯃꯔꯝꯅꯤꯅꯦ ꯆꯥꯛ ꯎꯝ ꯅꯪ ꯁꯦꯝꯕ ꯍꯩꯕ꯭ꯔꯥꯗꯣ꯫
ꯍꯨꯏꯔꯣ
ꯀꯩꯅꯣꯒꯤ ꯍꯨꯏ ꯃꯅꯨ ꯍꯨꯏꯃꯅꯨꯡꯁꯥꯒꯤꯗꯣ ꯑꯥ ꯃꯅꯨꯡꯁꯥꯒꯤꯗꯣ
ꯑꯗꯨꯝ ꯑꯇꯣꯞꯄ ꯑꯇꯣꯞꯄ ꯍꯨꯏꯒ ꯑꯗꯨꯝ ꯑ ꯑꯇꯣꯞꯄ ꯃꯔꯤꯟ ꯑꯗꯨ ꯑꯩꯈꯣꯏ ꯑꯗꯨꯝ ꯇꯧꯕꯗꯣ ꯑꯗꯨꯝ ꯇꯥꯎꯕ ꯌꯥꯏꯗꯅ
ꯑꯥ ꯑꯗꯨ ꯍꯩꯕ꯭ꯔꯥ ꯍꯩꯕꯅꯤꯗ ꯑꯩꯗꯤ ꯃꯔꯤꯟꯁꯦ ꯎꯝ ꯑꯩꯁꯨ ꯑꯩꯗꯤ ꯃꯔꯤꯟ
ꯑꯗꯨꯒ ꯃꯅꯝꯗꯣ ꯑꯩꯈꫭꯏꯅ ꯁꯦꯝꯃꯗꯤꯀꯣ
ꯎꯝ‌꯫
ꯆꯥꯕ ꯃꯇꯝꯗ ꯆꯥꯅꯤꯡꯗꯕ
ꯑꯥ ꯃꯤ ꯑꯇꯣꯞꯄꯅ ꯁꯦꯝꯕꯅ ꯍꯥꯎꯋꯦ ꯑꯥ